ꯎꯝ ꯀꯩꯗꯧꯔꯤꯒꯦ
ꯑꯁ ꯀꯩꯝ ꯇꯧꯗꯦꯗꯥ ꯁꯨꯝ ꯄꯣꯊꯥꯔꯝꯕꯅꯦ ꯍꯥꯢ ꯇꯥꯔꯦ ꯍꯪꯆꯤꯠ ꯂꯥꯡꯉꯝ
ꯎꯝ ꯌꯨꯝꯗ ꯂꯩꯔꯣ
ꯎꯝ ꯌꯨꯝꯗ ꯂꯩ
ꯎꯝ ꯁꯟꯗꯦꯅꯦ ꯀꯩꯝ ꯆꯠꯊꯣꯛꯑꯝꯃꯔꯣꯏ
ꯎꯝ ꯁꯟꯗꯦꯅꯤꯅ ꯆꯠꯊꯣꯛꯇ꯭ꯔꯦ
ꯎꯝ ꯆꯞ ꯃꯥꯟꯅꯩꯗ ꯀꯣ ꯊꯥꯔꯝꯒꯅꯤ
ꯎꯝ ꯌꯨꯝꯗ ꯂꯩꯔꯣ
ꯂꯩꯌꯦ ꯀꯣꯏꯕꯗꯤ ꯆꯠꯅꯤꯡꯕꯅꯤ ꯑꯗꯣ ꯆꯠꯃꯤꯟꯅꯅ ꯃꯤ ꯂꯤꯇꯅꯤꯅ
ꯍꯌꯦꯡ ꯈꯔ ꯂꯩꯔ ꯆꯠꯂꯨ ꯀꯩꯅꯣ ꯃꯌꯥꯝ ꯆꯠꯊꯥꯕ ꯌꯥꯏ ꯀꯩꯅꯣ ꯀꯣꯏꯕꯩ ꯋꯥꯕꯨ
ꯑꯗꯨꯅꯦ ꯑꯗꯣ ꯉꯁꯤ ꯁꯨꯝ ꯆꯠꯅꯤꯡꯉꯛꯄ ꯋꯥꯅꯤ
ꯑꯗꯨ ꯑꯩꯈꯣꯏ ꯁ꯭ꯋꯥꯏ ꯂꯝ ꯅꯛꯅꯕꯅꯤ ꯍꯥꯏꯗꯤ ꯐꯩ ꯂꯥꯞꯅꯔꯕꯅꯤꯅ ꯎꯄꯥꯏ ꯂꯩꯇꯦꯅꯦ ꯑꯗꯨꯗꯤ
ꯎꯝ ꯃꯥꯛ ꯄꯤꯛꯄꯁꯦ ꯀꯅꯥꯗꯦ
ꯑꯥ ꯍꯟꯗꯛꯇꯤ ꯆꯠ ꯆꯠꯊꯣꯛꯇ꯭ꯔꯕ ꯑꯩꯁꯨ
ꯆꯇ꯭ꯔꯦ ꯐꯪꯗꯔꯦꯅꯦ ꯏꯅꯄꯥ
ꯑꯣ
ꯅꯣꯏꯗꯤ ꯄꯨꯡ ꯇꯔꯨꯛ ꯇꯔꯨꯛ ꯂꯩꯔꯗꯤ ꯑꯩꯅ ꯍꯡꯒꯦ ꯍꯡꯒꯦ ꯇꯧꯔꯒ ꯀꯥꯎꯌꯦ
ꯍꯌꯦꯡ ꯈꯔ ꯁꯪꯉꯀꯥꯟꯗ ꯆꯠꯂꯨ ꯀꯩꯗꯧꯔꯒꯦ ꯑꯗꯨꯕꯣ
ꯊꯝꯃꯤꯕꯅꯦ
ꯎꯝ ꯆꯥꯛ ꯏꯁꯤꯡꯗꯤ ꯎꯅꯔꯕꯣ ꯀꯃꯥꯏꯅ ꯇꯧꯒꯦ
ꯎꯝ ꯆꯥꯔꯦ
ꯎꯝ ꯀꯩ ꯏꯟꯁꯥꯡ ꯆꯥꯔꯕ
ꯀꯥꯡꯁꯣꯏ ꯇꯧꯔꯅꯤ ꯉꯁꯤꯗꯤ
ꯍꯥꯎꯕꯅꯤꯅꯦ ꯀꯥꯂꯦꯟꯗꯗꯤ ꯀꯥꯡꯁꯣꯏꯁꯤ ꯑꯗꯨꯝ ꯍꯥꯎꯕꯅꯤꯅꯦ
ꯎꯝ ꯍꯥꯎꯋꯦ ꯑꯗꯣ ꯑꯩꯈꯣꯏꯗꯤ ꯊꯥꯎ ꯊꯨꯝ ꯄꯥꯝꯕ ꯃꯤꯅꯤꯅ ꯌꯥꯝ ꯄꯥꯝꯕ ꯌꯧꯗꯦ
ꯑꯥ ꯍꯣꯔꯦꯟ ꯊꯥꯕꯗ ꯈꯔ ꯉꯥꯎꯖꯕꯅꯤꯅꯀꯣ ꯑꯗꯨꯗꯤ ꯍꯌꯦꯡ ꯈꯔ ꯂꯩꯔ ꯑꯍꯜ ꯑꯣꯏꯁꯟꯂꯀꯥꯟꯗ ꯄꯥꯝꯃꯛꯈꯤꯅꯤꯗ
ꯃꯥꯅꯦ ꯍꯣꯔꯦꯟ ꯍꯌꯦꯡꯋꯥꯏ ꯍꯅꯨꯔꯀꯥꯟꯗ ꯄꯥꯥꯝꯕꯅ ꯄꯥꯝꯕꯅꯤ ꯍꯧꯖꯤꯛ ꯅꯍꯥ ꯑꯣꯏꯔꯤꯀꯥꯟꯗꯤ ꯑꯆꯝꯕ ꯁꯨꯝ ꯆꯥꯔ ꯂꯩꯔꯗꯤ ꯀꯃꯥꯏꯅ ꯇꯧꯗꯣꯏꯅꯣ ꯍꯌꯦꯡꯋꯥꯏ ꯑꯍꯟ ꯑꯣꯏꯔꯀꯥꯟꯗꯗꯤ ꯑꯗꯨꯝ ꯊꯥꯎ ꯆꯥꯕ ꯌꯥꯔꯔꯣꯏ ꯑꯗꯨꯝ ꯀꯥꯟꯅ ꯑꯆꯝꯕ ꯆꯥꯗꯧꯅꯤ ꯍꯧꯖꯤꯛ ꯌꯥꯔꯤ ꯀꯥꯟꯗ ꯆꯍꯧꯗꯧꯅꯤ ꯀꯩꯅꯣ
ꯑꯝ ꯃꯥꯅꯤ ꯃꯥꯅꯤ ꯆꯁꯟꯂꯣ ꯆꯁꯟꯂꯣ ꯍꯣꯠꯅꯕꯤꯌꯨ
ꯎꯝ ꯆꯗꯤ ꯆꯅꯤꯡꯉꯤ ꯁꯨꯡ ꯊꯣꯡꯗꯤ ꯊꯣꯡꯕꯤꯗꯦ
ꯑꯥ
ꯀꯥꯡꯁꯣꯏꯗ ꯑꯗꯨꯝ ꯇꯥꯔꯥ ꯂꯩꯔꯦ
ꯑꯥ ꯆꯥꯗꯤ ꯆꯥꯅꯤꯡꯕ ꯍꯥ ꯊꯣꯡꯕꯤꯗ꯭ꯔꯃꯤꯅ ꯎꯄꯥꯥꯏ ꯂꯩꯇꯕꯅꯦꯕ
ꯎꯝ
ꯏꯁꯥꯅꯒ ꯊꯣꯡꯒꯦ ꯍꯥꯏꯕꯒꯤ ꯋꯥꯈꯟꯗꯤ ꯂꯩꯇꯦꯕ ꯍꯥ
ꯀꯅꯥ ꯍꯥꯏꯅꯣꯍꯦ ꯑꯩꯈꯣꯏ ꯏꯟꯁꯥꯡ ꯑꯍꯥꯎꯕ ꯅꯠꯇ꯭ꯔꯗꯤ ꯊꯣꯡꯅꯤꯡꯗꯦ
ꯑꯁ ꯑꯁ ꯌꯥꯝ ꯁꯥꯊꯤꯕꯩ ꯆꯥꯡꯗꯣ
ꯎꯝ
ꯎꯝ
ꯑꯩꯈꯣꯏ ꯀꯥꯡꯁꯣꯏ ꯅꯨꯡꯁꯣꯏ ꯊꯣꯡꯗꯦ ꯍꯥꯏꯇꯥꯔꯦꯅꯦ
ꯁꯦꯁ ꯑꯩꯈꯣꯏ ꯊꯥꯎꯒꯤ ꯊꯧꯔꯝꯗ ꯅꯠꯇ꯭ꯔꯗꯤ ꯄꯥꯏꯗꯦꯕ
ꯎꯝ ꯆꯥꯝꯃꯉꯥꯒꯤ ꯇꯧꯕꯁꯤ ꯌꯥꯗꯦꯕ ꯑꯩꯈꯣꯏ
ꯎꯝ ꯀꯅꯥ ꯀꯅꯥ ꯍꯥꯏꯗꯤ ꯏꯃꯨꯡꯒꯤ ꯃꯤ ꯑꯅꯥ ꯑꯌꯦꯛꯇꯤ ꯌꯥꯎꯗꯦꯀꯣ
ꯌꯥꯎꯗꯦ ꯅꯪꯗꯤ ꯆꯥꯛ ꯆꯥꯔꯕꯣ ꯅꯨꯡꯉꯥꯏ ꯍꯥꯏ ꯇꯥꯕꯅꯤ
ꯆꯥꯔꯦ ꯉꯁꯥꯏꯗ ꯆꯥꯛ ꯇꯣꯛꯄꯒꯤ ꯄꯣꯠꯊꯥꯔꯝꯃꯤ ꯍꯥꯏꯗꯨꯕꯨ ꯆꯥꯔꯕ ꯍꯥꯏ ꯀꯥꯎꯒꯟꯈꯤꯕꯁꯤꯅ
ꯁꯣꯔꯤ ꯁꯣꯔꯤ ꯑꯩꯅ ꯁꯣꯏꯕꯅꯤ ꯀꯩ ꯏꯟꯖꯥꯡ ꯆꯥꯔꯕ
ꯑꯁ ꯉꯁꯤꯗꯤ ꯀꯩꯅꯣꯝꯃ ꯁꯤꯡꯖꯨ ꯑꯃ ꯐꯖꯅ ꯇꯧꯔꯦ ꯑꯗꯨꯒ ꯌꯦꯟ ꯑꯃ ꯊꯣꯡꯉꯦ ꯑꯗꯨꯒ ꯐꯖꯅ ꯆꯥꯥꯁꯜꯂꯦ
ꯎꯝ ꯅꯪꯅ ꯉꯁꯥꯏꯗꯩ ꯑꯩꯉꯣꯟꯗ ꯑ ꯄꯥꯎꯇꯥꯛ ꯄꯤꯔꯤꯁꯤꯗꯤ ꯅꯪꯅꯗꯤ ꯌꯦꯟ ꯆꯥꯔꯨꯕꯩ ꯑꯣꯏꯔꯦ
ꯑꯁ ꯉꯁꯤꯗꯤ ꯏꯟꯖꯥꯡ ꯂꯩꯇꯦꯅ ꯊꯣꯡꯖꯤꯜꯂꯨꯕꯅꯦ
ꯁꯤ ꯂꯥꯏ ꯂꯩꯇꯦ ꯑꯗꯨꯗ ꯇꯨꯅꯤ ꯀꯩꯅ ꯑꯩꯒꯤ ꯇꯦꯡꯀꯣꯠ ꯑꯃꯕꯨꯛ ꯂꯥꯟꯕꯤꯔꯛꯇꯕꯅꯦꯕ ꯑꯣ
ꯂꯥꯏ ꯈꯨꯠꯁꯥꯡꯕꯤ ꯑꯣꯏꯔꯝꯃꯗꯤ ꯉꯁꯥꯏꯅ ꯖꯣꯔꯣ ꯖꯣꯔꯣ ꯖꯣꯔꯣ ꯖꯣꯔꯣ ꯁꯥꯡꯗꯣꯛꯑꯒ ꯂꯥꯜꯂꯛꯑꯗꯧꯕ ꯑꯗꯨꯃꯛꯁꯨ ꯑꯣꯏꯗ꯭ꯔꯃꯤꯅ ꯂꯥꯟꯗꯧꯗꯣ ꯈꯤꯇꯪ ꯐꯔꯛ ꯇꯥꯔꯦꯅꯦ
ꯏꯁ ꯅꯪꯒꯤꯗꯣ ꯑꯩ ꯄꯤꯖꯅꯤꯡꯗꯕꯩ ꯍꯥꯏꯕ ꯌꯥꯝ ꯑꯣꯏꯌꯦ ꯂꯥꯏ ꯈꯨꯠꯁꯥꯡꯕꯤ ꯅꯠꯇꯦ ꯍꯥꯏꯖꯤꯜꯂꯛꯄ ꯃꯥꯜꯂꯦ
ꯄꯤꯗꯤ ꯄꯤꯖꯅꯤꯡꯕꯅꯦ ꯌꯥꯗ ꯇꯧꯔꯤꯅꯦ
ꯎꯝ ꯐꯔꯦ ꯑꯩꯁꯨ ꯅꯣꯡꯃ ꯌꯦꯟ ꯊꯣꯡꯕ ꯑꯝꯇ ꯆꯥꯒꯦ ꯑꯗꯨꯒ ꯅꯪꯒ ꯅꯪꯖꯨ ꯄꯤꯖꯅꯤꯡꯉꯦꯕ ꯑꯗꯣ ꯑꯩꯈꯣꯏ ꯂꯥꯞꯅꯔꯕꯅꯤꯅ ꯑꯩꯁꯨ ꯂꯥꯏ ꯈꯨꯠꯁꯥꯡꯕꯤ ꯅꯠꯇꯕꯅꯤꯅ ꯊꯤꯟꯗꯤ ꯊꯤꯟꯗꯤ ꯊꯤꯜꯂꯛꯑꯔꯣꯏꯒꯦ ꯑꯩ
ꯂꯥꯏ ꯈꯨꯠꯁꯥꯡꯕ ꯅꯠꯇ꯭ꯔꯒꯁꯨ ꯂꯥꯛꯄ ꯌꯥꯏ ꯀꯩꯗꯧꯔꯒꯦ
ꯑꯩꯈꯣꯏꯗꯤ ꯒꯥꯔꯤ ꯂꯩꯖꯗꯕꯅꯤꯅ ꯂꯥꯛꯄꯗꯤ ꯌꯥꯔꯔꯣꯏꯗꯕ
ꯑꯗꯨꯗ ꯑꯩ ꯑꯣꯏꯅ ꯂꯥꯛꯀꯦ ꯍꯥꯏꯕꯅꯤꯗ
ꯎꯝ ꯑꯗꯣ ꯅꯪ ꯉꯁꯤ ꯌꯦꯟ ꯊꯣꯡꯕꯗꯨꯁꯨ ꯅꯪ ꯒꯥꯔꯤ ꯂꯩꯕꯅꯤꯅ ꯂꯥꯛꯄꯗꯤ ꯌꯥꯏ ꯍꯥꯏꯕꯅꯤꯗ
ꯑꯁꯤ ꯒꯥꯔꯤꯗꯣ ꯍꯥꯟꯅ ꯍꯥꯏꯍꯧꯗ꯭ꯔꯕꯅꯤꯅ ꯄꯨꯊꯣꯛꯈ꯭ꯔꯦꯃꯤ
ꯁꯤ ꯁꯤ ꯄꯤꯖꯅꯤꯡꯗꯦꯁꯦ ꯍꯥꯏ ꯌꯥꯕꯁꯦ ꯁꯤꯁꯦ ꯍꯥꯏꯗꯦꯕꯁꯦ
ꯑꯁ ꯑꯩ ꯌꯥꯝ ꯊꯥꯖꯗ꯭ꯔꯒ ꯂꯥꯛꯑꯣꯅꯦ ꯂꯥꯛꯑꯣꯅꯦ ꯁꯤꯗ ꯂꯩꯌꯦ ꯆꯥꯔꯣ ꯂꯥꯛꯑꯣꯁꯦ
ꯌꯥꯔꯦ ꯌꯥꯔꯦ ꯅꯪ ꯄꯤꯖꯅꯤꯡꯗꯅ ꯄꯤꯖꯕꯗꯣ ꯑꯩ ꯆꯥꯔ ꯄꯥꯞꯀ ꯄꯨꯗꯧ ꯃꯥꯜꯂꯦ
ꯄꯨꯔꯣꯏ ꯀꯩꯗꯧꯔꯒꯦ ꯏꯃꯥꯏ ꯄꯦꯝꯃ ꯄꯤꯖꯅꯤꯡꯗꯕꯒ ꯌꯥꯝ ꯇꯥꯍꯟꯕ ꯋꯥꯅꯤꯗ
ꯅꯪ ꯄꯤꯖꯅꯤꯡꯗꯦ ꯑꯩ ꯈꯪꯉꯤ ꯑꯩꯅ ꯍꯥꯏꯃꯟꯕꯗꯒꯤ ꯅꯪ ꯍꯥꯏꯔꯛꯄꯅꯦ ꯑꯩ ꯈꯪꯉꯦ
ꯅꯪ ꯑꯩ ꯍꯧꯖꯤꯛ ꯂꯥꯛꯑꯣ ꯄꯤꯖꯒꯦ ꯍꯥꯏꯔꯦ ꯒꯥꯔꯤ ꯍꯥꯏꯔꯗꯤ ꯂꯩꯇꯦ
ꯑꯗꯨꯗꯤ ꯑꯩꯅ ꯍꯥꯏꯃꯟꯕꯩ ꯍꯥꯏꯕ
ꯅꯠꯇꯦꯗ ꯅꯣꯏꯗ ꯂꯥꯛꯄꯗꯣ ꯐꯔꯛ ꯇꯥꯕꯗꯨꯒꯤ ꯍꯥꯏꯕꯩ ꯍꯥꯏꯗꯕꯩ ꯋꯥꯅꯤ ꯅꯣꯏꯅꯕꯨ ꯂꯥꯛꯄ ꯉꯝꯅꯤ ꯍꯥꯏꯗꯤ ꯂꯥꯛꯑꯣ ꯀꯩꯗꯧꯔꯒꯦ
ꯑꯗꯨꯒ ꯅꯪ ꯂꯧꯕꯨꯛ ꯆꯠꯅꯤꯡꯉꯩꯗꯤ ꯑꯩ ꯂꯧꯕ ꯂꯥꯛꯄꯤꯒꯦ ꯍꯥꯏꯕꯅꯤꯗ
ꯂꯧꯕ ꯂꯥꯛꯇꯧꯗꯨ ꯒꯥꯔꯤ ꯂꯩꯇꯥꯅ ꯀꯃꯥꯏꯅ ꯂꯥꯛꯇꯣꯏꯅꯣ ꯍꯥꯏꯕꯅꯤꯗ
ꯂꯩ ꯍꯥꯏꯌꯦ
ꯏꯁ ꯒꯥꯔꯤ ꯂꯩꯇꯦ ꯍꯥꯏꯔꯒꯕꯨ ꯑꯦꯔꯦꯟꯖ ꯇꯧꯍꯧꯗꯝꯅꯤꯅ ꯒꯥꯔꯤꯗꯣ ꯂꯣꯏ ꯄꯨꯊꯣꯛꯅꯈ꯭ꯔꯦ ꯒꯥꯔꯤ ꯂꯩꯇꯦ ꯍꯥꯏꯔꯒ ꯂꯩꯔꯗꯤ ꯂꯧꯕ ꯂꯥꯛꯇ꯭ꯔꯁꯨ ꯊꯤꯜꯂꯛꯄ ꯌꯥꯗ꯭ꯔꯣ
ꯑꯗꯒꯤ ꯌꯦꯟꯁꯨ ꯄꯨꯊꯣꯛꯈꯤꯕ ꯑꯗꯨꯗꯒꯤ ꯒꯥꯔꯤꯁꯨ ꯄꯨꯊꯣꯛꯈꯤꯕ ꯍꯥꯏꯕ ꯅꯪꯗꯤ ꯑꯦꯔꯦꯁ ꯍꯥꯟꯅ ꯇꯧꯗ꯭ꯔꯗꯤ ꯌꯥꯗꯕꯒꯤ ꯐꯤꯕꯝꯅꯦꯕ ꯅꯪꯒꯤꯗꯤ
ꯑꯩꯈꯣꯏꯗꯤ ꯃꯤ ꯌꯥꯝꯕꯅꯤꯅ ꯈꯨꯠ ꯌꯥꯝꯕꯅꯤꯅ ꯒꯥꯔꯤꯒꯥꯁꯦ ꯍꯥꯟꯅ ꯍꯥꯏꯍꯧꯗ꯭ꯔꯗꯤ ꯁꯥꯠ ꯁꯥꯠ ꯄꯨꯊꯣꯛꯈꯤꯕꯤꯅꯤ
ꯑ ꯃꯤ ꯌꯥꯝꯕꯒꯤ ꯑꯋꯥꯕꯁꯤ ꯁꯤꯔꯕꯥ
ꯑꯝ ꯌꯦꯡꯉꯨꯅꯦ ꯃꯤ ꯌꯥꯝꯃꯗꯤ ꯍꯣꯏ ꯊꯕꯛ ꯊꯧꯔꯝ ꯇꯧꯒꯥꯟꯗꯕꯨ ꯅꯨꯡꯉꯥꯏꯕꯨ ꯇꯧꯕꯣ ꯇꯧꯕꯣ ꯒꯥꯔꯤꯒꯤ ꯀꯩꯒꯤ ꯂꯥꯛꯒꯥꯟꯗꯗꯤ ꯌꯥꯝ ꯅꯨꯡꯉꯥꯏꯇꯦꯕ
ꯑꯗꯨꯅ ꯁꯨꯅꯕ ꯂꯩꯁꯤꯜꯂ ꯊꯝꯖꯤꯜꯂꯣ ꯑꯗꯨꯅ ꯂꯤꯛꯇꯤ ꯂꯤꯛꯄꯅꯤꯅ ꯂꯩꯅꯤꯡꯉꯝꯃꯣꯢꯅꯦ ꯅꯪꯗꯤ ꯈꯪꯉꯦꯕ
ꯀꯔꯤ
ꯒꯥꯔꯤꯗꯣ ꯁꯨꯅꯕ ꯂꯩꯔ ꯊꯝꯃꯣꯁꯨ ꯅꯪꯗꯤ ꯂꯤꯛꯄꯅꯤꯅ ꯑꯗꯨꯏꯁꯨ ꯊꯝꯅꯤꯡꯉꯝꯃꯣꯏꯕ
ꯎꯝ ꯑꯩꯅ ꯀꯣꯕꯦꯔꯒꯤ ꯃꯆꯥꯅꯤꯅ ꯂꯩꯔ ꯊꯝꯗꯣꯏꯅꯦꯕ
ꯀꯨꯕꯦꯔ ꯃꯛ ꯅꯠꯇ꯭ꯔꯁꯨ ꯅꯪ ꯑꯗꯨꯝꯗꯤ ꯂꯩꯕ ꯉꯝꯅꯤꯗꯅ ꯈꯔꯗꯤ ꯂꯩꯅꯤ ꯑꯗꯨ ꯂꯩꯁꯟꯕꯗꯤ ꯌꯥꯏ ꯍꯥꯏꯕꯅꯤꯗ ꯑꯗꯨ ꯃ ꯆ ꯅꯪꯅ ꯂꯩꯔꯒ ꯃꯤꯅ ꯊꯧꯈꯤꯅꯤ ꯅꯪ ꯑꯗꯨꯒꯤ ꯋꯥꯈꯜꯗ ꯂꯩꯗꯕ ꯑꯣꯢꯔꯝꯅꯤꯕ ꯈꯪꯉꯦꯕ ꯅꯪ ꯅꯪꯒꯤ ꯍꯧꯅꯕꯤꯅꯦꯕ ꯑꯩ ꯈꯪꯉꯦꯕ
ꯑꯗꯨ ꯂꯩꯅꯕ ꯄꯩꯁꯥꯗꯨꯕꯨ ꯂꯩꯔꯗꯤ ꯅꯍꯥꯟꯅ ꯂꯨꯁꯜꯂꯅꯤ ꯂꯩꯗꯕꯒꯤꯅꯤ ꯂꯩꯗꯅ ꯂꯩꯔꯤꯁꯦ ꯂꯩ ꯂꯩꯕꯨ ꯂꯩꯕꯨ ꯂꯩꯕ꯭ꯔꯥꯅꯦ ꯍꯥ
ꯑꯝ ꯂꯩꯔꯝ ꯗꯧ ꯃꯥꯜꯂꯤ ꯅꯪꯗꯤ ꯂꯩꯔꯁꯨ ꯂꯩꯇꯦ ꯑꯗꯨꯝ ꯍꯥꯏꯕꯅꯤꯅ
ꯅꯪꯅꯃꯨꯛ ꯈꯪꯕꯤꯔꯤꯕ ꯍꯥ
ꯈꯪꯉꯤ ꯀꯩꯅꯣ ꯅꯪ ꯉꯁꯤ ꯉꯔꯥꯡꯗ ꯄꯨꯜꯂꯛꯄꯁꯨ ꯅꯠꯇꯅ
ꯎꯝ ꯈꯪꯅꯤ ꯁꯣꯝꯗꯅ ꯄꯨꯔꯥ ꯀꯩꯅꯣ ꯇꯧꯕꯒꯤ ꯃꯊꯥ ꯁꯥ ꯂꯩꯔꯦ
ꯎꯝ
ꯃꯤꯉꯣꯟꯗꯩ ꯄꯨꯔꯨꯕꯕꯧ ꯁꯤꯡꯗꯕ꯭ꯔꯥ ꯀꯩꯅꯣ ꯇꯧꯕꯗꯣ ꯃꯊꯥ ꯁꯔꯥꯒ ꯂꯩꯔꯦ
ꯅꯪꯕꯨ ꯁꯦꯜ ꯄꯨꯕꯒ ꯍꯩꯖꯔꯕꯣ ꯍꯥꯏꯁꯦ
ꯑꯁ ꯀꯥꯏꯗꯩꯅꯣ ꯄꯨꯕꯗꯒꯤ ꯍꯦꯟꯗꯣꯛꯇꯅ ꯍꯧꯖꯤꯛ ꯂꯩꯔꯛꯇꯕꯒꯤ ꯆꯥꯡꯁꯦ
ꯍꯨꯔꯥꯜꯂꯝꯗꯥꯏꯗ ꯑꯩꯁꯨ ꯍꯥꯎꯔꯝꯃꯣ ꯑꯩꯁꯨ ꯈꯤꯇꯥ ꯐꯪꯕ ꯌꯥꯕ꯭ꯔꯥ ꯌꯦꯡꯒꯤ ꯂꯩꯇ꯭ꯔꯦ ꯑꯈꯣꯏꯁꯨ
ꯎꯝ ꯎꯝ
ꯅꯪꯁꯨ ꯌꯥꯎꯔꯒꯦ ꯍꯥꯏꯔꯕ ꯇꯨꯡꯏꯂꯛ ꯑꯒꯦ ꯍꯥꯏꯔꯕ
ꯎꯝ ꯀꯣꯏꯁꯨ ꯂꯩ ꯇꯕꯅꯤꯅꯕ ꯄꯩꯁꯥꯅ ꯃꯤꯑꯣꯟꯗꯒꯤ ꯄꯨꯃꯟꯗꯅ ꯄꯤꯕꯤꯔꯛꯇꯔꯦꯅꯦ ꯃꯤꯅ
ꯎꯝ ꯈꯪꯗ꯭ꯔꯦꯗ ꯍꯧꯖꯤꯛꯀꯥꯟ ꯍꯤꯡꯕ ꯌꯥꯝ ꯂꯨꯔꯦꯗꯅ
ꯑꯩꯅꯤꯅꯦ ꯂꯨꯔꯤꯁꯦ ꯅꯣꯏꯗꯤ ꯂꯨꯄꯣꯟꯇꯦ ꯑꯩ ꯎꯕꯗ ꯃꯤꯁꯦ ꯊꯩ-ꯊꯩ ꯆꯠꯅꯔꯝꯅꯦ ꯍꯥꯏꯕ ꯁꯦꯜ ꯄꯨꯒꯦ ꯍꯥꯏꯔꯛꯑꯅꯤꯅ ꯈꯔ ꯂꯩꯔ ꯊꯩ ꯆꯠꯈꯤꯕ꯭ꯔꯥ ꯈꯪꯄꯣꯟꯇꯦ
ꯑꯗꯨ ꯑꯣꯏꯔꯔꯕ
ꯎꯝ ꯌꯥꯝꯊꯤ ꯋꯥꯔꯦ ꯍꯥꯏꯇꯥꯔꯦ ꯅꯪꯅ ꯈꯔ ꯂꯥꯞꯄꯅꯦꯅ ꯑꯩ ꯅꯉꯣꯟꯗꯕꯨꯗꯤ ꯍꯪꯗꯔꯦ
ꯑ꯭ꯁ ꯈꯪꯗꯦꯗ ꯍꯧꯖꯤꯛꯖꯦ ꯍꯤꯡꯕꯗ ꯌꯥꯝ ꯀꯩꯅꯣ ꯇꯧꯔꯦꯗ ꯂꯨꯔꯦꯗ ꯄꯩꯁꯥ ꯌꯥꯎꯗ꯭ꯔꯗꯤ ꯌꯥꯗꯔꯦ
ꯄꯩꯁꯥ ꯂꯩꯔꯗꯤ ꯂꯣꯏ ꯌꯥꯔꯦ ꯄꯩꯁꯥ ꯂꯩꯇ꯭ꯔꯗꯤ ꯇꯧꯅꯤꯡ-ꯇꯧꯅꯤꯡꯕ ꯐꯅꯌꯥꯝꯂꯩꯔꯁꯨ ꯂꯣꯏꯅꯃꯛ ꯂꯦꯞꯄ ꯇꯥꯕꯅꯤ